ꯇꯥꯕ꯭ꯔꯣ
ꯑꯧ ꯇꯥꯏꯌꯦ
ꯑꯃꯨꯛ ꯇꯧꯔꯛꯑꯦ
ꯅꯪꯗꯤ ꯍꯧꯖꯤꯛꯇꯤ ꯗꯨꯝ ꯍꯤꯞꯄꯤ
ꯍꯣꯏ ꯀꯩꯁꯨ ꯇꯧꯅꯤꯡꯉꯥꯏ ꯂꯩꯇꯕꯅꯤꯅ ꯐꯛ ꯂꯩꯇꯕꯅꯤꯅ ꯑꯗꯨꯝ ꯍꯤꯞꯄꯒ ꯂꯩ
ꯄꯨꯡ ꯀꯌꯥꯗ ꯀꯩꯅꫭ ꯇꯧꯒꯦ ꯍꯥꯏꯕꯅꯣ ꯑ ꯎꯝ ꯆꯥꯛ ꯍꯤꯟꯖꯥꯡ ꯊꯣꯡꯒꯦ ꯍꯥꯏꯕꯅꯣ
ꯑꯁ ꯑꯩꯈꯣꯏꯗꯤ ꯑꯗꯨꯝ ꯆꯥꯏꯌꯦ ꯅꯨꯡꯗꯥꯡꯕꯨ ꯍꯦꯛ ꯇꯔꯥ ꯃꯈꯥꯢ ꯗꯨꯃꯥꯢ ꯆꯥꯢꯌꯦꯕ
ꯇꯔꯥ ꯃꯈꯥꯏ
ꯑ ꯇꯔꯥ ꯆꯥꯏꯌꯦ ꯅꯨꯡꯗꯥꯡꯒꯤ
ꯊꯦꯡꯉꯦ
ꯑꯥꯍꯣꯏ
ꯂꯣꯏꯔꯦꯗ ꯇꯔꯥ ꯃꯈꯥꯏ ꯑꯥ
ꯑꯗꯨꯃꯥꯏꯅ ꯆꯥꯞ ꯑꯁ ꯇꯨꯝꯕꯗꯤ ꯎꯝ ꯄꯨꯡ ꯑꯃ ꯑꯅꯤ ꯑꯍꯨꯝ
ꯁ꯭ꯋꯥꯏꯗ ꯇꯨꯝꯃꯦ
ꯎꯪ ꯌꯥꯏꯍꯦ ꯍꯨꯍ ꯍꯥ ꯍꯧꯒꯠꯄꯅ ꯑꯌꯥ ꯀꯌꯥꯗ
ꯑꯁ ꯍꯧꯒꯠ ꯊꯦꯡꯅ ꯊꯦꯡꯅ ꯇꯨꯝꯕꯅꯤꯅ ꯑꯪ ꯑꯗꯨꯝ ꯊꯦꯡꯅ ꯊꯦꯡꯅ ꯍꯧꯒꯠꯂꯦ ꯄꯨꯡ ꯕꯥꯔꯣ ꯅꯠꯇ꯭ꯔꯗꯤ ꯕꯥꯔꯣ ꯃꯈꯥꯏ
ꯎꯝ ꯑꯩ ꯗꯤ ꯑꯩ ꯑꯩꯈꯣꯏꯅ ꯑꯩꯅ ꯊꯦꯡꯕ꯭ꯔꯥ ꯆꯥꯛ ꯀꯥꯕ ꯀꯩ
ꯑꯦꯍꯦ ꯍꯦ ꯍꯦ ꯑ ꯍꯣꯏ ꯑꯩꯈꯣꯏꯅ ꯌꯨꯝꯗꯗꯤꯒꯣ ꯑꯗꯨꯃꯥꯏꯟ ꯇꯧꯗꯦ ꯁꯤꯗ ꯑꯥꯁ ꯂꯩꯕꯒꯤ ꯌꯥꯗ꯭ꯔꯦꯅꯦ
ꯍꯣꯏ
ꯍꯦꯕꯤꯠ ꯑꯣꯏꯈ꯭ꯔꯦꯕ
ꯎꯝ ꯎꯝ ꯎꯝ ꯑꯩꯗꯤ ꯑꯩꯈꯣꯏꯗꯣ ꯆꯥꯛ ꯑꯩꯈꯣꯏꯁꯨ ꯊꯦꯡꯉꯦꯕ ꯌꯥꯝ ꯉꯟꯕꯗꯤ ꯅꯠꯇꯦꯕ ꯆꯥꯛ ꯆꯥꯕꯗꯣ
ꯑꯥ
ꯄꯨꯡ ꯁꯚꯦꯟ ꯁ꯭ꯋꯥꯏꯗ ꯆꯥꯏꯌꯦ
ꯑꯣ
ꯁꯚꯦꯟ ꯇꯨ ꯁꯚꯦꯟ ꯊꯥꯔꯇꯤ ꯗꯨꯝ ꯁꯤꯒꯤ ꯃꯇꯝꯗ ꯑꯗꯨꯝ ꯆꯥ ꯆꯥꯏꯑꯦꯕ
ꯑꯣ ꯑꯩꯈꯣꯏꯗꯤ ꯁꯤꯗ ꯂꯩꯕꯁꯤꯡꯁꯦ ꯁꯚꯦꯟ ꯁꯚꯦꯟ ꯊꯥꯔꯇꯤ ꯁ꯭ꯋꯥꯏꯗ ꯊꯕꯛ ꯈꯜꯂꯛꯑꯦ ꯑꯗꯨꯒꯤ
ꯑꯣ ꯋꯥꯔꯤ ꯂꯤꯔꯛꯑꯣ
ꯍꯩꯁ ꯋꯥꯔꯤ ꯂꯤ ꯈꯪꯗ꯭ꯔꯦꯅꯦꯍꯦ
ꯇꯝꯅꯕ ꯋꯥꯔꯤ ꯂꯤꯔꯛꯑꯣ
ꯑꯍꯥ ꯑꯥ ꯇꯝꯅꯕ ꯋꯥꯔꯤꯗꯤ ꯈꯪꯗꯦ ꯍꯥ
ꯇꯝꯅꯗ꯭ꯔ ꯅꯉꯣꯟꯗ
ꯑꯁ ꯑꯩꯉꯣꯟꯗꯗꯤ ꯇꯝꯅꯗꯦ ꯍꯦ
ꯑꯣ ꯅꯪꯖꯨ ꯀꯤꯕ꯭ꯔꯥ ꯇꯝꯅꯕꯗ
ꯈꯪꯗꯦꯗ ꯑꯍꯤ ꯑꯩꯕꯨꯗꯤ ꯇꯝꯗ꯭ꯔꯤ ꯑꯁ ꯈꯪꯗꯦ
ꯑꯩꯉꯣꯟꯗꯗꯤ ꯇꯝꯗꯦ ꯑꯗꯣ ꯏꯃꯥ ꯏꯃꯥꯟꯅꯕꯤꯁꯤꯡꯗ ꯇꯝꯅꯕꯗꯣ ꯑꯩꯗꯤ ꯈꯪꯉꯦ ꯃꯣꯏꯅ ꯂꯤꯔꯛꯄꯀꯣ ꯑꯩ ꯂꯤꯕꯤꯒꯦꯀꯣ
ꯑꯦ ꯂꯤꯔꯣ ꯂꯤꯔꯣ ꯑꯍꯥꯍꯥ
ꯑꯗꯨꯗꯣ ꯀꯩꯅꯣꯃ ꯏꯃꯥꯟꯅꯕꯤ ꯏꯃꯥꯟꯅꯕꯤꯁꯦ ꯃꯥꯁꯦ ꯔꯦꯟꯗ ꯂꯩꯕ ꯕꯔꯥ ꯂꯩꯕ
ꯑꯥ
ꯑꯁꯤꯗ ꯅꯠꯇꯦ ꯖꯤꯔꯤꯔꯣꯝꯗ
ꯑꯥ
ꯂꯩꯔꯒ ꯃꯥꯁꯦ ꯂꯩꯔꯒ ꯃꯥꯒꯤ ꯃꯥꯒꯤ ꯗꯥꯗꯥꯅꯦ ꯃꯥꯅꯦ ꯑꯗꯨꯒ ꯏꯃꯥꯟꯅꯕꯤꯒꯤ ꯃꯅꯥꯎꯅꯨꯄꯤ ꯑꯍꯨꯝ ꯂꯩꯃꯤꯟꯅꯕ ꯂꯩꯃꯤꯟꯅꯕ ꯀꯥꯟꯗ ꯑꯗꯨꯗꯣ ꯃꯥꯁꯦ ꯑꯗꯨ ꯃꯇꯝꯗ ꯃꯥꯁꯨ ꯍꯥꯏꯁ꯭ꯀꯨꯜ ꯀꯥꯔꯤꯕꯅꯤ ꯍꯥꯏꯌꯦꯕ ꯇꯦꯟ ꯊꯥ ꯊꯥꯅꯤꯉꯥꯏ ꯃꯇꯝꯗꯅꯤ ꯍꯥꯏꯕ ꯎꯝ ꯆꯍꯤ ꯈꯪꯗꯦ ꯀꯌꯥꯃꯨꯛ ꯃꯃꯥꯡꯗ ꯑꯣꯏꯕ꯭ꯔꯥ ꯀꯥꯎꯈ꯭ꯔꯦ ꯑꯩꯁꯨ ꯑꯗꯣ ꯃꯥꯁꯦ ꯇꯦꯟ ꯊꯥꯅꯤꯡꯉꯥꯏ ꯑꯣꯏꯔꯝ ꯇꯝꯕ ꯃꯇꯝꯗ ꯃꯅꯥꯎ ꯅꯨꯄꯤꯁꯤꯡꯁꯨ ꯑꯗꯨꯗ ꯏꯁꯀꯨꯜ ꯀꯥꯔꯒ ꯂꯩꯕꯅꯦ ꯍꯥꯏꯕ
ꯎꯝ
ꯂꯩꯕꯗꯣ ꯑꯗꯨꯗꯣ ꯃꯣꯏꯁꯦ ꯃꯥꯒꯤ ꯑꯗꯨꯝ ꯃꯇꯝꯗꯣ ꯐꯣꯟ ꯁꯦ ꯃꯣꯏ ꯄꯥꯏꯗꯦ ꯍꯥꯏꯕ ꯃꯥꯒꯤ ꯗꯥꯥꯗꯥ ꯈꯛꯇꯪꯅꯦ ꯍꯥꯏꯕ ꯐꯣꯟ ꯄꯥꯏꯕꯗꯣ ꯑꯗꯨ ꯑꯥ ꯃꯣꯏꯁꯦ ꯆꯥꯛ ꯆꯥꯕ ꯂꯣꯏꯔꯒ ꯃꯥꯒꯤ ꯗꯥꯗꯥꯗꯣ ꯐꯣꯟ ꯄꯥꯏꯔ ꯀꯩ ꯑꯗꯨ ꯃꯇꯝꯗꯣ ꯌꯨꯇꯨꯞ ꯀꯩꯀꯥ ꯌꯥꯝꯅ ꯆꯠꯅꯕ ꯃꯇꯝꯗꯣ
ꯑꯝ
ꯌꯨꯇ꯭ꯨꯞꯇ ꯑꯥ ꯕꯤꯗꯤꯌꯣ ꯀꯩ ꯀꯩ ꯌꯦꯡꯉꯒꯀꯣ
ꯑꯝ
ꯃꯥꯁꯦ ꯃꯣꯏꯒꯤ ꯗꯥꯗꯥꯗꯣ ꯆꯤꯌ꯭ꯔꯗ ꯐꯝꯕ ꯃꯅꯥꯎ ꯅꯨ ꯅꯨꯄꯤ ꯑꯍꯨꯝꯒ ꯃꯥꯁꯦ ꯆꯤꯌ꯭ꯔꯒꯤ ꯃꯅꯥꯛꯇ ꯂꯦꯞꯔꯒ ꯂꯩꯕ ꯃꯣꯏꯖꯦ ꯆꯥꯛ ꯆꯥꯕ ꯂꯣꯏꯔꯒ ꯐꯣꯟ ꯃꯥꯒꯤ ꯗꯥꯗꯥꯒꯤ ꯃꯅꯤꯡꯗ ꯃ ꯃꯥꯒꯤ ꯗꯥꯗꯥ ꯆꯤꯌ꯭ꯔꯗ ꯐꯝꯔꯒ ꯂꯩꯕꯒꯤ ꯃꯅꯤꯡꯗ ꯃꯣꯏꯁꯦ ꯂꯦꯞꯄꯒ ꯃꯥ ꯎꯝ ꯐꯣꯟ ꯌꯦꯡꯕꯅꯤ ꯍꯥꯏꯌꯦꯕ
ꯑꯝ
ꯐꯣꯟ ꯌꯦꯡꯉꯒ ꯕꯤꯗꯤꯌꯣ ꯀꯩꯀꯥ ꯌꯦꯡꯉꯒ ꯌꯦꯡꯕ ꯃꯇꯝꯗ ꯃꯩ ꯃꯨꯠꯈ꯭ꯔꯦ ꯍꯥꯏꯌꯦ
ꯑꯝ
ꯈꯨꯗꯛꯇ ꯃꯩ ꯃꯨꯠꯂꯦ ꯍꯥꯏꯌꯦ
ꯎꯝ
ꯃꯩ ꯃꯨꯠꯂꯒ ꯑꯗꯨ ꯃꯩ ꯃꯨꯠꯄꯒꯤ ꯇꯥꯟꯖꯥꯗ ꯐꯣꯟꯗꯤ ꯌꯦꯡꯕꯅꯤꯅ ꯐꯣꯟꯒꯤ ꯂꯥꯏꯠꯇꯨꯗꯤ ꯈꯔ ꯎꯒꯅꯤꯅ ꯑꯩꯈꯣꯏꯁꯨ
ꯍꯣꯏ
ꯀꯣ ꯑꯗꯨꯗꯣ ꯍꯦꯛ ꯃꯩ ꯃꯨꯠꯂꯒ ꯀꯣ ꯃꯣꯏꯒꯤ ꯃꯃꯥꯡ ꯅꯨ ꯅꯨꯄꯤ ꯑꯃ ꯂꯦꯞꯔꯒ ꯂꯩ ꯍꯥꯏꯌꯦ ꯑꯗꯣ ꯃꯁꯛꯇꯨꯗꯤ ꯈꯪꯗ꯭ꯔꯦꯕ ꯑꯗꯣ ꯃꯅꯥꯎ ꯃꯥꯒ ꯃꯥꯒꯤ ꯗꯥꯗꯥꯗꯤ ꯎꯒ꯭ꯔꯦ ꯍꯥꯏꯕ ꯐꯨꯜꯗꯤ ꯎꯗꯕ ꯑꯗꯨ ꯅꯨꯄꯤ ꯑꯃꯗꯤ ꯂꯦꯞꯔꯒ ꯂꯩꯔꯦ ꯍꯥꯏꯌꯦ
ꯑꯝ
ꯑꯗꯨꯒ ꯃꯥꯒꯤ ꯗꯗꯥꯖꯦ ꯍꯦꯛ ꯐꯣꯟꯒꯤ ꯐ꯭ꯂꯥꯁ ꯂꯥꯏꯠꯇꯣ ꯑꯣꯟ ꯇꯧꯔꯒ ꯌꯦꯡꯉꯦꯕ ꯑꯃꯨꯛꯀ ꯂꯩꯔꯝꯗꯕ ꯑꯗꯨ ꯑꯗꯨ ꯃꯇꯝꯗꯗꯤ ꯍꯥ ꯍꯣꯏ ꯑꯗꯨ ꯃꯇꯝꯗꯗꯤ ꯍꯥꯏꯗꯦ ꯍꯥꯏ ꯑꯗꯨꯃꯇꯝ ꯍꯥꯏꯕꯗꯤ ꯀꯤꯔꯅꯤꯅꯀꯣ ꯃꯅꯥꯎꯅꯨꯄꯤꯁꯤꯡꯗꯣ ꯀꯤꯔꯅꯤꯅ ꯍꯥꯏꯗ꯭ꯔꯒ ꯃꯥꯁꯦ ꯅꯦꯛꯁ ꯗꯦꯗ ꯃꯥꯒꯤ ꯗꯗꯥꯗꯁꯨ ꯍꯥꯏ ꯎꯕ꯭ꯔꯥ ꯅꯪ ꯁꯨ ꯉꯔꯥꯡ ꯎꯕꯗꯣꯅ ꯍꯣꯏ ꯎꯋꯦ ꯍꯥꯏꯌꯦꯕ ꯍꯥꯏꯕ ꯑꯗꯨꯗꯣ ꯎꯝ ꯑꯗꯣ ꯑꯗꯨ ꯃꯇꯝꯗ ꯍꯥꯏꯔꯗꯤ ꯃꯅꯥꯎ ꯅꯨꯄꯤꯁꯤꯡꯗꯣ ꯀꯤꯔꯅꯤꯕ ꯗꯨꯒꯤ ꯍꯥꯏꯗꯕ ꯃꯥꯜꯂꯦ ꯂꯥꯁꯇ ꯑꯗꯨꯒ ꯑꯗꯨꯝ ꯑꯗꯨꯅ ꯐꯥꯔꯁ ꯑꯗꯨꯒ ꯁꯦꯀꯦꯟꯗꯨꯅ ꯑꯥ ꯅꯣ ꯅꯣꯡꯉꯥꯜꯂꯛꯄꯗ ꯅꯠꯇꯕ ꯉꯥꯟꯕꯗ ꯍꯧꯖꯤꯛꯀꯨꯝꯕꯒꯤ ꯃꯇꯝꯗꯨꯁꯦ ꯄꯨꯡ ꯑꯅꯤ ꯄꯨꯡ ꯑꯍꯨꯝ ꯄꯨꯡ ꯑꯃ ꯁꯤ ꯃꯇꯝꯁꯦ ꯃꯤꯖꯦ ꯂꯩ ꯍꯥꯏꯔꯁꯨ ꯃꯥꯒꯤ ꯌꯨꯝ ꯌꯨꯝꯗ ꯇꯨꯃꯤꯟ ꯇꯨꯃꯤꯟꯅ ꯂꯩꯕ ꯃꯐꯝ ꯂꯩꯅꯦ ꯂꯩꯕ ꯃꯇꯝ ꯂꯩꯅꯦ ꯏꯆꯤꯛ ꯆꯤꯛꯔꯒ ꯑꯗꯨ ꯃꯇꯝꯅꯤ ꯍꯥꯏꯕ ꯑꯗꯨ ꯅꯨꯃꯤꯠꯇꯣ ꯏꯃꯥꯟꯕꯤ ꯃꯥ ꯈꯛꯇꯪꯁꯦ ꯌꯨꯝ ꯂꯩꯕ ꯎꯝ ꯃꯣꯏꯒꯤ ꯚꯔꯥ ꯂꯩꯕꯗꯣ ꯃꯥꯁꯦ ꯔꯨꯝ ꯑꯍꯨꯝ ꯇꯣꯏꯂꯦꯠ ꯕꯥꯠꯔꯨꯝꯒ ꯍꯥꯏꯔꯗꯤꯀꯣ
ꯎꯝ
ꯀꯤꯆꯟ ꯑꯃꯅꯦ ꯑꯗꯨꯒ ꯎꯝ ꯔꯨꯝ ꯑꯃ ꯃꯣꯏ ꯇꯨꯝꯐꯝ ꯀꯤꯆꯟꯗ ꯀꯤꯆꯟꯗ ꯃꯣꯏ ꯃꯥꯒꯤ ꯗꯗꯥꯁꯨ ꯑꯗꯨꯝ ꯇꯨꯝꯃꯦ ꯍꯥꯏꯌꯦꯕ ꯔꯨꯝꯗ ꯑꯗꯨꯒ ꯃꯣꯏ ꯅꯨꯄꯤꯁꯤꯡꯅ ꯔꯨꯝ ꯑꯃ ꯑꯗꯨ ꯔꯨꯝꯗꯣ ꯗꯥꯏꯔꯦꯛ ꯏꯁꯇ꯭ꯔꯦꯠ ꯎꯋꯦ ꯍꯥꯏꯌꯦ ꯊꯣꯡꯁꯨ ꯂꯩꯇꯦ ꯖꯁ ꯄꯔꯗꯥ ꯈꯛꯇꯪꯅꯤ ꯍꯥꯏꯕ ꯑꯗꯨꯀꯥꯟꯗ ꯃꯥꯁꯦ ꯎꯝ ꯃꯥ ꯀꯤꯆꯟꯗꯒꯤ ꯃꯥꯁꯦ ꯎꯝ ꯆꯥꯛ ꯆꯔꯥ ꯋꯥꯅꯤꯡꯉꯥꯏꯅ ꯃꯥꯁꯦ ꯆꯥꯛ ꯆꯥꯅꯤꯡꯉꯥꯏꯅ ꯃꯥꯖꯦ ꯀꯤꯆꯟꯗ ꯂꯩꯕ ꯃꯥꯜꯂꯦ ꯑꯗꯨꯗ ꯍꯦꯛ ꯀꯤꯆꯟꯒꯤ ꯊꯣꯡꯗꯒꯤ ꯋꯥꯁꯔꯨꯝꯒꯤ ꯊꯣꯡ ꯗꯥꯏꯔꯦꯛ ꯏꯁꯇ꯭ꯔꯦꯠ ꯎꯋꯦ ꯍꯥꯏꯌꯦꯕ ꯑꯗꯣ ꯃꯥ ꯁꯦ ꯋꯥꯁꯔꯨꯝꯒꯤ ꯃꯅꯥꯛꯇ ꯑꯃ ꯋꯥꯜ ꯃꯣꯄꯔ ꯂꯩꯅ ꯑꯩꯈꯣꯏ ꯋꯥꯏꯁꯤꯠ ꯄꯥ ꯃꯣꯄꯔꯗꯣ ꯌꯥꯜꯂꯒ ꯂꯩꯕꯅꯤ ꯍꯥꯏꯌꯦꯕ ꯑꯗꯨꯗꯣ ꯑꯗꯨꯝ ꯃꯊꯟꯗꯒꯤ ꯎꯝ ꯃꯊꯟꯗꯒꯤ ꯑꯗꯨꯝ ꯎꯝ ꯃꯨꯐ ꯇꯧꯔꯛꯄꯗꯣ
ꯑꯥ ꯑꯥ
ꯇꯧꯔꯛꯑꯦ ꯍꯥꯏ ꯑꯗꯣ ꯃꯥꯁꯦ ꯑꯁ ꯃꯃꯤꯠꯁꯦ ꯐꯖꯅ ꯁꯦꯡꯉꯒ ꯑꯃꯨꯛꯀ ꯌꯦꯡꯉꯦ ꯍꯥꯏꯌꯦ ꯑꯗꯨꯝ ꯃꯊꯟꯗ ꯑꯗꯨꯝ ꯃꯨꯚ ꯂꯦꯐ ꯔꯥꯏꯠ ꯂꯦꯐ ꯔꯥꯏꯠ ꯑꯗꯨꯝ ꯇꯧꯔꯒ ꯂꯩ ꯍꯥꯏ ꯑꯗꯨꯒ ꯃꯥꯁꯦ ꯑꯗꯨ ꯅꯨꯃꯤꯠꯇꯤ ꯌꯥꯝ ꯀꯤꯔꯦ ꯍꯥꯏꯌꯦ ꯃꯥꯗꯣ
ꯎꯨ
ꯌꯨꯝꯗ ꯃꯥꯗꯣ ꯂꯩꯇ꯭ꯔꯦ ꯍꯥꯏ ꯃꯥꯗꯣ ꯆꯦꯟꯕꯅꯦ ꯍꯥꯏ ꯑꯗꯨꯒꯀꯣ ꯑꯗꯨꯝ ꯃꯥꯒꯤ ꯗꯗꯥꯁꯤꯡꯁꯨ ꯃꯥꯁꯨ ꯃꯣꯏꯁꯨ ꯈꯔꯗꯤ ꯁꯤ ꯃꯐꯝꯁꯦ ꯐꯠꯇꯕ ꯃꯥꯜꯂꯦ ꯆꯤꯡꯅꯕ ꯃꯥꯜꯂꯦ
ꯑꯥ
ꯆꯤꯡꯅꯔꯒ ꯃꯣꯏꯁꯦ ꯑꯗꯨ ꯕꯔꯥꯗꯣ ꯑꯗꯨꯝ ꯊꯤꯖꯤꯜꯂꯛꯑꯒ ꯀꯣ ꯑꯗꯨꯒꯤ ꯒꯤ ꯌꯨꯝꯗ ꯅꯨꯄꯤ ꯑꯃ ꯊꯧꯔꯤ ꯌꯥꯜꯂꯒ ꯁꯤꯔꯝꯃꯦ ꯍꯥꯏꯌꯦ ꯑꯗꯨ ꯁꯤ ꯁꯤꯔꯝꯕꯗꯣ ꯑꯗꯨꯒꯤ ꯊꯧꯔꯤꯗꯣ
ꯑꯝ
ꯑꯧ ꯑꯗꯨꯝ ꯂꯩꯔꯝꯃꯦ ꯍꯥꯏꯌꯦ ꯃꯩ ꯃꯩꯗ ꯀꯩꯅꯣ ꯇꯧꯗ꯭ꯔꯒ
ꯑꯁ
ꯑꯗꯨꯒꯤ ꯃꯣꯏꯗꯣ ꯑꯗꯨꯗꯒꯤ ꯈꯪꯂꯛꯄꯗꯤ ꯚꯔꯥꯁꯦ ꯍꯣꯡ ꯍꯣꯡꯒ꯭ꯔꯦ ꯍꯥꯏ ꯑꯗꯣ ꯑꯗꯨꯒꯤ ꯃꯣꯏꯒꯤ ꯕꯔꯥꯗꯣ ꯌꯥꯝ ꯍꯣꯡꯁꯨ ꯍꯣꯡꯉꯦꯅ ꯍꯥꯏꯕꯀꯣ ꯕꯔꯥ ꯌꯥꯝ ꯍꯣꯡꯗꯤ ꯍꯣꯡꯉꯦ ꯑꯗꯨꯒꯤ ꯑꯁꯤꯒꯤ ꯃꯔꯝ ꯑꯣꯏꯔꯝꯅꯤꯅ ꯃꯣꯏ ꯍꯥꯏꯌꯦꯕ ꯍꯣꯏ ꯌꯨꯝꯕꯨꯁꯤꯡꯅꯗꯤ ꯍꯣꯏ ꯇꯝꯅꯩ ꯑꯗꯨꯃꯥꯏꯅ ꯇꯧꯋꯦꯗꯤ ꯍꯥꯏꯔꯣꯏꯗꯅ ꯃꯣꯏꯁꯨ ꯀꯁ ꯈꯪꯅꯤꯡꯕꯒꯤꯀꯣ
ꯍꯣꯏ ꯍꯣꯏ
ꯑꯗꯨꯒꯤ ꯂꯥꯁꯇ ꯈꯪꯅꯔꯛꯄ ꯃꯥꯜꯂꯦ ꯑꯗꯨꯗꯒꯤꯗꯤ ꯍꯣꯡ ꯌꯨꯝꯗꯣ ꯕꯔꯥꯖꯨ ꯍꯣ ꯍꯣꯡꯈ꯭ꯔꯦ ꯍꯥꯏꯌꯦ ꯃꯣꯏꯗꯣ
ꯑꯗꯨꯗ ꯑꯁ ꯖꯥꯠ ꯖꯥꯠ ꯇꯧꯔꯝꯕ ꯖꯥꯠꯅꯦ ꯑꯗꯨꯢ ꯌꯨꯝꯗꯣ ꯀꯣ ꯌꯨꯝꯗꯃꯛꯇꯤ ꯅꯠ ꯇꯦꯗꯣ ꯌꯨꯝꯒꯤ ꯃꯅꯥꯛꯇ ꯎ ꯄꯥꯟꯕꯤ ꯑꯆꯧꯕ ꯑꯃ ꯂꯩ ꯍꯥꯏꯌꯦ
ꯑꯝ
ꯑꯗꯨꯗ ꯇꯧꯔꯝꯃꯦ ꯍꯥꯏ ꯊꯧꯔꯤ ꯌꯥꯜꯂꯒ ꯑꯗꯨ ꯊꯧꯔꯤꯗꯣ ꯑꯗꯨꯒꯤ ꯎ ꯄꯥꯟꯕꯤꯒꯤ ꯃꯅꯥꯛꯇ ꯑꯗꯨꯝ ꯊꯝꯔꯤ ꯍꯥꯏ ꯑꯝ ꯑꯗꯨ ꯃꯣꯏ ꯈꯪꯉꯛꯄꯗꯒꯤꯗꯤ ꯑꯗꯨꯝ ꯑꯗꯨꯒꯤ ꯊꯧꯔꯤꯁꯨ ꯃꯣꯏꯅ ꯃꯩꯗ ꯇꯛꯑꯦ ꯃꯩꯗ ꯀꯩꯅꯣ ꯇꯧꯕꯗꯣ ꯇꯦꯛꯄꯗꯣ ꯃꯩꯗ ꯃꯩ ꯌꯥꯏꯔꯒ ꯑꯗꯨꯝ ꯂꯩꯗꯤ ꯂꯩꯇ꯭ꯔꯦ ꯍꯥꯏ ꯍꯧꯖꯤꯛꯄꯨꯗꯤ ꯑꯗꯨꯕꯨ ꯑꯗꯨ ꯁꯨ ꯑꯣꯏꯔꯝꯅꯤꯅ ꯍꯥꯏ ꯃꯁꯛꯇꯤ ꯎꯗꯦ ꯍꯥꯏꯌꯦ ꯏꯃꯥꯟꯕꯤꯁꯨ ꯃꯁꯛꯃꯛꯇꯤ ꯎꯗꯦ ꯑꯗꯨꯕꯨ ꯅꯨꯄꯤ ꯑꯃꯗꯤ ꯂꯦꯞ ꯂꯦꯞꯔꯒꯗꯤ ꯂꯩꯈ꯭ꯔꯦꯅ ꯍꯥꯏꯕ
ꯌꯥꯝ ꯀꯤꯔꯝꯃꯅꯤ ꯑꯁ ꯂꯣꯏꯔꯦ
ꯑꯗꯨꯗꯣ ꯃꯥꯗꯤꯀꯣ ꯀꯔꯤ ꯍꯥꯏꯁꯤꯔꯥ ꯌꯥꯝꯅ ꯎꯝ ꯀꯤꯒꯟꯗꯕ ꯇꯥꯏꯞꯇ ꯇꯧꯋꯦꯕ
ꯑꯥ
ꯀꯤꯒꯟꯗꯦꯕ ꯑꯝ ꯑꯗꯨ ꯅꯨꯄꯤꯗꯣ ꯀꯤ ꯍꯣꯏ ꯀꯤꯗꯤ ꯀꯤꯌꯦ ꯍꯥꯏꯌꯦ ꯑꯗꯨ ꯑꯣꯏꯔꯁꯨ ꯑꯁ ꯑꯩꯈꯣꯏ ꯀꯨꯝꯕꯗꯤ ꯄꯨꯔꯥ ꯀꯤꯔꯒ ꯋꯥ ꯐꯥꯎ ꯉꯥꯡꯕ ꯍꯩꯔꯔꯣꯏꯅ
ꯑꯍꯣꯏ ꯍꯣꯏ
ꯄꯨꯔꯥ ꯑꯩꯗꯤ ꯅꯤꯛꯀꯅꯤ ꯑꯁꯦꯡꯕ ꯑꯃꯨꯛꯀ ꯀꯩꯅꯣ ꯇꯧꯕ ꯍꯩꯔꯔꯣꯏ ꯎꯝ ꯀ꯭ꯔꯤ ꯍꯥꯏꯁꯤꯔꯥ ꯃꯨꯚ ꯇꯧꯕ ꯍꯩꯔꯔꯣꯏ
ꯑꯗꯨꯅꯦ ꯃ ꯃꯣꯏꯗꯤ ꯀꯤꯌꯦ ꯍꯥꯏꯔꯁꯨ ꯃꯣꯏꯗꯤ ꯑꯗꯨꯝ ꯂꯩꯗꯅ
ꯎꯝ ꯈꯪꯉꯦ
ꯍꯣꯏ ꯑꯗꯨ ꯇꯧꯕ ꯑꯗꯨꯒꯤꯅꯦ ꯏꯃꯥꯟꯅꯕꯤꯗꯣ ꯑꯁ ꯌꯥꯕꯅꯦ ꯃꯉꯣꯟꯗꯗꯤ ꯀꯣ ꯈꯪꯗꯦ ꯂꯥꯏꯅꯁꯨ ꯑꯗꯨꯝ ꯇꯧꯔꯛꯑꯦ ꯃꯉꯣꯟꯗꯁꯨ ꯅꯨꯡꯁꯤꯕ꯭ꯔꯥ ꯍꯦꯟꯅ ꯈꯪꯗꯦ ꯃꯥ ꯅꯣꯡꯃꯁꯨ ꯃꯣꯏ ꯎꯝ ꯑꯗꯨ ꯑꯗꯨꯔꯣꯝꯗ ꯃꯦꯂꯥ ꯌꯦꯡꯕ ꯆꯠꯄꯅꯦ ꯍꯥꯏꯕ
ꯑꯥ
ꯃꯣꯏꯌꯨꯝ ꯃꯦꯂꯥ ꯌꯦꯡꯕ ꯆꯠꯄꯅꯦ ꯑꯗꯣ ꯑꯗꯣ ꯃꯣꯏꯁꯦ ꯎꯝ ꯈꯨꯟꯁꯤ ꯃꯊꯛ ꯈꯨꯟꯒꯤ ꯃꯈꯥ ꯑꯗꯨꯒ ꯃꯈꯥꯔꯣꯝꯗ ꯅꯦꯁꯅꯦꯜ ꯍꯥꯏꯋꯦ ꯂꯩ ꯍꯥꯏꯕ ꯏꯁ ꯑꯍꯋꯥꯏ ꯆꯠꯄ ꯂꯝꯕꯤꯗꯣꯀꯣ ꯑꯗꯨ ꯂꯝꯕꯤꯗ ꯃꯊꯛꯇꯗꯤ ꯃꯥꯁꯦ ꯃꯥꯒꯤꯗ ꯗꯥꯛ ꯈꯣꯏ ꯆꯠꯄ ꯑꯗꯨꯗ ꯃꯥꯁꯦ ꯆꯠꯇꯤ ꯆꯠꯅꯤꯡ ꯑꯗꯣ ꯎꯄꯥꯏ ꯂꯩꯇꯕꯒꯤ ꯃꯥꯁꯦ ꯂꯩꯕ ꯑꯗꯣ ꯑꯦꯠꯂꯤꯁ ꯎꯝ ꯈꯨꯟꯒꯤ ꯊꯣꯡ ꯐꯥꯎꯗꯤ ꯃꯥꯁꯦ ꯊꯤꯟꯕꯤꯌꯦ ꯊꯤꯟꯕ ꯃꯥꯜꯂꯦ ꯃꯣꯏꯒꯤ ꯗꯥꯗꯥ ꯑꯅꯤꯗꯤ ꯆꯠꯈ꯭ꯔꯦ ꯍꯥꯏꯌꯦ ꯘꯔꯤꯅ ꯑꯗꯣ ꯃꯥꯁꯦ ꯇꯟꯗ ꯈꯣꯡꯅ ꯆꯠꯄ ꯃꯥꯜꯂꯦ ꯈꯣꯡꯅ ꯆꯠꯂꯒ ꯍꯣꯏ ꯈꯨꯟꯗꯣ ꯃꯊꯛꯇꯅꯦ ꯑꯗꯨ ꯑꯣꯏꯔꯁꯨ ꯃꯥꯗꯣ ꯃꯈꯥ ꯀꯨꯝꯔꯛꯄ ꯃꯈꯥ ꯁꯥꯏꯠ ꯑꯃꯔꯣꯝꯅ ꯅꯦꯁꯅꯦꯜ ꯍꯥꯏꯋꯦ ꯑꯃ ꯂꯝꯕꯤꯅꯦꯅ ꯑꯗꯣ
ꯎꯝ
ꯑꯃꯔꯣꯝꯗꯨꯅ ꯂꯧꯅꯦ ꯍꯥꯏꯌꯦꯕꯥ ꯑꯗꯨ ꯂꯧꯗꯣ ꯃꯤ ꯇꯤ ꯆꯠꯂꯦꯗꯣ ꯄꯥꯛꯇ ꯆꯠꯇꯦ ꯍꯥꯏꯌꯦꯕꯥ
ꯑꯥ
ꯑꯗꯨꯀꯥꯟꯁꯦ ꯃꯥꯁꯦ ꯀꯨꯝꯃꯦ ꯍꯥꯏꯌꯦ ꯈꯨꯡꯒꯤ ꯈꯨꯟꯒꯤ ꯒꯦꯠꯇ ꯀꯨꯟ ꯀꯨꯝꯔꯒ ꯃꯥꯗꯣ ꯅꯨꯄꯤ ꯑꯃꯥ ꯅꯨꯄꯤ ꯑꯃ ꯅꯠꯇꯦ ꯀꯩꯅꯣ ꯑꯃꯥ ꯅꯨꯄꯤ ꯁꯨꯔꯥ ꯅꯨ ꯄꯥꯔ ꯑꯗꯨꯝ ꯈꯨꯟꯒꯤ ꯒꯦꯠꯀꯤ ꯃꯅꯥꯛꯇ ꯑꯗꯨꯝ ꯑꯃꯨꯛꯀ ꯆꯦꯜꯂꯛꯄ ꯑꯃꯨꯛꯀ ꯍꯜ ꯑꯃꯨꯛꯀ ꯆꯠꯄ ꯆꯦꯜꯂꯛꯄ ꯆꯠꯄ ꯇꯧꯑꯒ ꯂꯩ ꯍꯥꯏꯌꯦ ꯆꯨꯖꯥꯁꯦ ꯃꯥꯁꯦ ꯃꯥꯁꯦ ꯂꯦꯞꯔꯒ ꯌꯦꯡꯉꯦ ꯍꯥꯏꯗꯨꯗꯣ
ꯑꯩ ꯑꯗꯨ ꯅꯪ ꯉꯝꯕ꯭ꯔꯥ ꯍꯥꯏꯔꯒ ꯑꯩꯖꯨ ꯑꯗꯨ ꯃꯇꯝꯗꯨꯗꯤ ꯀꯤꯗꯦ ꯃꯥ ꯁꯨꯛꯀꯤ ꯀꯤꯗꯦ ꯍꯥꯏꯌꯦ ꯑꯗꯨꯗꯣ ꯀꯅꯥꯅꯣꯅ ꯃꯥꯗꯤ ꯀꯨꯏꯅ ꯂꯦꯞꯔꯒ ꯌꯦꯡꯕ ꯃꯥꯜꯂꯦ ꯑꯗꯣ ꯃꯥꯁꯦ ꯃꯅꯤꯡ ꯌꯦꯡꯕ ꯀꯥꯟꯗ ꯏꯆꯤꯛ ꯆꯤꯛ ꯏꯃꯝ ꯃꯝꯃ ꯀꯥꯟꯗ ꯃꯥꯁꯦ ꯀꯤꯔꯛꯄ ꯃꯥꯟꯂꯦꯕ ꯑꯗꯨꯗꯒꯤꯗꯤ ꯃꯥ ꯌꯨꯝ ꯌꯧꯅꯕ ꯆꯦꯟꯕꯅꯦ ꯍꯥꯏ ꯑꯗꯨꯗꯒꯤꯗꯤ
ꯃꯥꯏ
ꯖꯥꯠ ꯖꯥꯠ ꯇꯧꯔꯝꯕꯅꯦ ꯎꯝ ꯑꯁ ꯅꯪꯗꯤ ꯑꯗꯨꯝ ꯅꯪꯗꯤ ꯌꯥꯏꯗꯥ ꯅ ꯑꯩꯅ ꯍꯥꯏꯕ ꯈꯪꯗꯦ ꯑꯩ ꯑꯗꯨ ꯃꯇꯝꯗꯗꯤ ꯀꯤꯗꯦ ꯑꯗꯣ ꯑꯩ ꯃꯅꯤꯡꯗ ꯍꯦꯛ ꯌꯦꯡꯉꯛꯑꯒ